ꯇꯥꯔꯕꯥꯎ
ꯑꯥꯗ ꯉ ꯀ ꯄꯥ ꯊꯕ
ꯉꯥ ꯀꯧꯇꯥ ꯊꯣꯡꯕ
ꯎꯝ ꯅꯪꯗꯦ
ꯐꯥꯎꯔ
ꯑꯅꯦ
ꯑꯩꯈꯣꯏ ꯁꯒꯔꯤ ꯊꯣꯡꯉꯦ ꯑꯩꯗꯤ ꯆꯥꯇ꯭ꯔꯤꯌꯦꯦ ꯑꯗꯨꯗꯤ ꯌꯥꯎꯕ ꯍꯥ
ꯇꯒ ꯎꯒꯂꯣ
ꯀꯪꯒꯥ ꯎ ꯉꯥꯎꯗꯦꯗ ꯁꯧꯒ꯭ꯔꯤ ꯊꯣꯡꯉꯒ ꯉꯥꯒ ꯀꯔꯤꯒꯤ ꯑꯃꯨꯀꯥ ꯉꯥꯗꯣ
ꯑꯣ
ꯑꯗꯨꯒ ꯉꯧꯔꯒ ꯃꯣꯔꯣꯛꯀ ꯃꯦꯠꯂꯒ ꯆꯥꯟꯅꯈꯤꯕꯅꯤ ꯑꯩ ꯆꯥꯗ
ꯐꯔꯦ ꯐꯔꯦ ꯊꯝ ꯆ ꯐꯗꯦ
ꯑꯩꯗꯥꯏ ꯇꯧꯔꯤꯑꯦ
ꯉꯅꯨꯡ ꯄ ꯃ ꯅꯪꯒꯤ ꯥꯏ ꯁꯤꯗꯤ ꯅꯪ ꯏ ꯑꯃ ꯍꯧꯒ꯭ꯔꯦ
ꯇꯧꯔꯦ ꯑꯩꯗꯥꯏ ꯇꯧꯔꯤꯑꯦ
ꯌꯦ ꯌꯦꯟ ꯊꯣꯡꯕ ꯆꯥꯁꯦ
ꯍꯂꯣ ꯍꯌꯦꯡꯗꯒꯤꯗꯤ ꯀ꯭ꯂꯥꯁ ꯂꯣꯏꯔ ꯂꯣꯏꯔꯒ ꯀꯣꯏꯕ ꯆꯠꯄ ꯌꯥꯔꯅꯤ
ꯎ ꯀꯥꯗꯅ ꯀꯦ
ꯎ
ꯀ꯭ꯂꯥꯁ ꯇꯔꯅ ꯀꯣꯏ ꯆꯠꯅꯤꯡꯉꯤ ꯎꯝ ꯌꯨꯝꯗ ꯌꯧ ꯏ ꯐꯩꯗꯤꯒꯇꯁꯨ ꯃꯤ ꯐꯪꯗ꯭ꯔꯔꯤ
ꯍꯪꯗꯦꯗ ꯑꯗꯨꯕꯨꯗꯤ
ꯎꯝ ꯄ ꯂꯩ ꯉꯝꯗꯔꯤ ꯉꯝꯗꯔꯤꯦ ꯇꯧ ꯋꯥꯒ
ꯑ ꯃ ꯑꯁ ꯂꯥꯏꯕꯨꯗ ꯆꯥꯂꯨꯁꯒꯦ ꯇꯧ
ꯑꯩꯈꯣꯏ ꯉ ꯍꯥꯏꯁꯤꯗꯤ ꯏꯅꯥꯎꯁꯤ ꯄꯆꯥ ꯄꯤꯕ ꯑꯃ ꯂꯩꯔꯦ
ꯑꯗꯨꯏꯅꯗꯤ ꯄꯤꯛꯇ꯭ꯔꯨ ꯄꯤꯛꯂꯛꯀꯅꯤꯑ ꯑꯆꯧꯕꯗꯨꯅ ꯐꯩꯌꯦ
ꯑꯄꯤꯤꯄꯃꯦ
ꯄꯤꯛꯄꯗꯨꯗꯤ ꯀ ꯀꯥꯟꯅꯔ
ꯋꯥ ꯑꯗꯨꯝ ꯃꯤ ꯇꯋ ꯊꯗꯒ꯭ꯔꯝ ꯊ ꯇꯥꯎ ꯌꯥꯝ ꯑꯆꯧꯕ ꯅꯠꯇꯦꯗ ꯎꯝ ꯌꯥꯝ ꯌꯥꯝꯗꯦ ꯃꯁꯥꯅꯦꯕ ꯍꯛ ꯆꯥꯡꯛꯇꯛꯈꯤꯕꯅꯦ ꯑꯗꯨꯁꯨ ꯆꯥꯝꯄꯤꯤꯕ ꯋꯥꯅꯤ ꯑꯥꯗꯗꯤ ꯑꯗꯨꯝ ꯍꯣꯡꯈꯩ
ꯎꯝ ꯑꯗꯨꯅꯦ ꯀꯦꯖꯤ ꯀꯦꯖꯤ ꯑꯅꯤꯗꯅꯦꯕ ꯂꯨꯄꯥ ꯆꯍꯨꯝ ꯄꯤꯔꯛꯇꯣꯏꯁꯦ
ꯑ ꯎꯝ ꯎꯝ
ꯑꯗꯨꯅ ꯍꯦꯟꯅ ꯀꯥꯟꯅꯗ꯭ꯔꯣ
ꯑ
ꯗ ꯐꯥꯏꯚ ꯍꯟꯗ꯭ꯔꯦꯠ ꯒ꯭ꯔꯥꯝ ꯍꯥꯏꯔꯣ ꯑꯗꯨ ꯂꯨꯄꯥ ꯆꯥꯝꯃ ꯑꯣꯏꯇꯥꯔꯗꯤ ꯋꯥꯟ ꯊꯥꯎꯖꯟ ꯐꯥꯏꯚ ꯍꯟꯗ꯭ꯔꯦꯗꯇꯪ ꯑꯣꯏꯗꯣꯏꯅꯦꯕ ꯇꯨ ꯊꯥꯎꯖꯟ ꯑꯣꯏꯔꯣꯏꯕ ꯑꯗꯨꯅ ꯑꯃꯗꯨꯅ ꯀꯥꯟꯅꯩ
ꯕꯤꯁꯥꯒꯤꯗꯣ ꯕꯥꯔ ꯋꯥꯟꯒꯤ ꯋꯥꯟ ꯂꯨꯄꯥ ꯆꯅꯤꯒ ꯑꯃꯗ ꯐꯪꯕꯅꯦꯕ
ꯕꯤꯚꯤꯁꯥꯜꯗ ꯑꯣꯠꯁ ꯂꯩꯍꯧꯗ꯭ꯔꯦ
ꯂꯩꯍꯧꯗꯕ
ꯑ
ꯃꯥꯆ ꯑꯗꯨ ꯃꯥꯗꯗꯤ ꯅꯨꯡꯉꯥꯏꯕꯅꯦꯕ ꯑꯗꯨꯝ ꯑꯆꯧꯕ ꯑꯃꯅꯦꯕꯗ ꯑꯆꯧꯕ ꯑꯃ ꯐ꯭ꯔꯤꯗ ꯍꯥꯞꯄꯅꯦꯕ ꯑꯗꯨ ꯄꯁꯟꯅꯤ ꯀꯥ ꯄꯍꯠ
ꯑꯩꯅ ꯍꯨꯝ ꯃꯥꯒ ꯆꯠꯔꯨꯕꯗꯨꯗ ꯊꯦꯡꯅꯔꯛꯇꯦ ꯇꯤ ꯌꯥꯎꯗ꯭ꯔꯕꯒꯩꯅꯣ
ꯀꯌꯥ ꯇꯕ
ꯀꯣꯏꯗꯔꯤ ꯀꯏꯗꯤ ꯈꯨꯨꯏꯗꯔꯤꯌꯦ ꯃꯦꯒꯤ ꯃꯦꯒꯤ ꯕꯥꯏ ꯋꯥꯟ ꯒꯦꯠ ꯋꯥꯟꯒ ꯑꯗꯣ ꯑꯝꯇ ꯂꯩꯍꯧꯗꯦ
ꯆ ꯃꯣꯏꯁꯤꯖꯦꯁ ꯁꯤꯗꯦꯕ ꯇꯧꯔꯦ ꯃꯣꯏꯁꯨ
ꯍꯣꯏ ꯑꯁꯤꯁꯦ ꯑꯁꯤ ꯌꯥꯗ꯭ꯔꯦꯕ ꯄꯣꯠ ꯁꯨꯗ꯭ꯔꯦꯕ
ꯁꯨꯗ꯭ꯔꯦ ꯑꯁ ꯅꯥꯀꯟꯒꯤ ꯑꯅꯧꯕ ꯑꯃ ꯍꯥꯟꯕꯗꯣ ꯃꯅꯤꯡꯂꯣꯝꯒꯤꯗ
ꯑ ꯃꯅꯤꯡꯂꯣꯝꯗꯁꯨ ꯍꯥꯡꯉꯤꯅꯦ
ꯑꯥ ꯑꯗꯨꯒꯤꯗꯤ ꯄꯣꯠꯁꯨ ꯌꯥꯝ ꯌꯥꯎꯋꯦ ꯄꯥꯔꯁ ꯃꯆꯥ ꯃꯆꯥꯅꯁꯦ
ꯎꯝ ꯑꯗꯨꯗꯗꯤ ꯀꯅꯥ ꯆꯠꯂꯨꯗꯣꯏꯅꯣ ꯑꯥ ꯀꯩꯅꯣ ꯇꯥꯅꯕ
ꯑꯩꯈꯣꯏꯅꯦ ꯍꯣꯏ ꯃꯣꯏ ꯁꯨꯝ ꯁ꯭ꯀꯨꯜꯣꯏ ꯒꯣꯔꯃꯦꯟ ꯁ꯭ꯀꯨꯜꯒꯤꯗꯤ ꯌꯥꯗ꯭ꯔꯥ ꯀꯩꯅꯣ ꯊꯥꯒꯛꯄ ꯍꯠꯂꯦ ꯆꯦ ꯆꯥꯡꯁ ꯄꯨꯈꯝꯒꯤꯗꯣ ꯑꯗꯨꯗ ꯃꯣꯏꯗꯤ ꯍꯦꯛ ꯂꯩꯔꯤꯑꯦꯕ ꯑꯗꯨ ꯄꯨꯂꯞꯀꯗꯣ ꯑꯉꯥꯟꯕꯒ ꯂꯨꯄꯥ ꯆꯅꯤꯌꯥꯡꯛꯇ ꯈꯤꯇꯪ ꯄꯤꯌꯦ ꯑꯣꯐꯔꯗ ꯑꯗꯦ ꯀꯩꯕꯨ ꯁꯥꯟꯗꯣꯏꯔꯤꯅꯣ ꯁꯤꯗꯨꯃꯥꯏꯅ ꯅꯠꯇꯦ ꯑꯗꯨ ꯀꯩꯅꯣꯝꯁꯦꯝꯒꯤꯗꯨꯅꯤ ꯍꯥꯏ ꯑꯃꯣꯏ ꯌꯥꯝꯝ ꯐꯥꯏꯅꯤ ꯑꯗꯨ ꯍꯥꯏꯁꯦ ꯑꯩꯅ ꯁꯤꯒꯤꯗꯤ ꯑꯝꯇ ꯌꯥꯎꯗꯦ ꯄꯣꯠꯁꯨ ꯀꯩꯀꯥ ꯃꯤꯃ ꯊꯦꯡꯅꯗꯦꯅ ꯍꯥꯏꯕ
ꯎꯝ
ꯃꯣꯏꯁꯦ ꯈꯪꯗꯦ ꯑꯅꯨ ꯑꯔꯧꯕꯗꯅ ꯍꯦꯟꯅ ꯑꯣꯟꯁꯤꯜꯂꯦꯕ ꯃꯥꯏ
ꯎꯝ ꯗ꯭ꯔꯦꯁ ꯍꯥꯏꯔꯣ ꯗ꯭ꯔꯦꯁꯇꯤ ꯑꯃꯨꯛ ꯕꯤ ꯇꯨꯅ ꯑꯃꯨꯛ ꯍꯦꯜꯂꯛꯑꯦꯕ ꯐꯖꯕ ꯄꯣꯠ ꯐꯕ
ꯕꯤꯇꯨꯒꯤ ꯑꯩꯅ ꯁꯣꯔꯠ ꯀꯨꯔꯇꯤ ꯇꯨ ꯁꯚꯦꯟꯇꯤ ꯐꯥꯏꯚꯇ ꯂꯩꯔꯤꯅꯤ ꯀ ꯐꯖꯩ ꯍꯥꯏꯕ ꯄꯣꯠꯇꯣ ꯀꯇꯟ ꯂꯣꯏꯨꯔꯒ ꯏꯪ ꯏꯪ ꯅꯥꯔꯒ ꯅꯨꯡꯉꯥꯏꯕ
ꯑꯗꯩ ꯑꯣꯏꯅ ꯆꯠꯂ ꯂꯩꯔꯨꯔꯁꯤ
ꯕꯖꯥꯔ ꯃꯅꯨꯡꯒꯤꯗꯨꯅꯤꯀꯣ ꯑꯗꯨꯒ ꯅꯪꯒꯤ ꯑ ꯅ ꯀꯩꯅꯅꯕꯩꯗꯨꯗꯤ ꯈꯪꯗ꯭ꯦ
ꯑꯗꯨꯁꯨ ꯑꯗꯨꯝ ꯌꯥꯎꯕꯅꯦ ꯑꯣ ꯕꯖꯥꯔ ꯃꯅꯨꯡꯅꯗꯤ ꯈꯗꯤ
ꯑꯧ ꯗ꯭ꯔꯦꯁ ꯅꯨꯡꯗ ꯑꯣꯏꯅ ꯀꯩꯅꯣ ꯇꯧꯋꯦꯕ ꯃꯣꯏꯅ ꯑꯗꯨꯝꯕꯗꯣ ꯂꯣꯏ ꯍꯥꯞꯄꯦꯕ ꯍꯦꯟꯆꯦ
ꯎꯝ ꯍꯧꯖꯤꯛꯀꯤꯗꯨꯅ ꯅꯨꯄꯥꯒꯤꯅ ꯍꯦꯟꯅ ꯅꯝꯅ ꯌꯣꯜꯂꯦ
ꯎꯝ ꯍꯧꯖꯤꯛ ꯕꯖꯥꯔ ꯃꯅꯨꯡꯁꯤꯗꯅꯦ ꯅꯨꯄꯤꯒꯤ ꯗ꯭ꯔꯦꯁꯅ ꯀꯧꯔꯝꯕ ꯎꯄꯥꯥꯏꯒꯤꯗ ꯐ꯭ꯂꯣꯔ ꯑꯃ ꯑꯉꯥꯡꯒꯤ ꯑꯉꯥꯡ ꯃꯆꯥꯒꯤ ꯐ꯭ꯂꯣꯔ ꯑꯃ
ꯍꯣꯏ ꯐ꯭ꯂꯣꯔ ꯐ꯭ꯂꯣꯔꯕꯨꯗꯤ ꯑꯣꯏꯕꯅꯦ ꯑꯗꯨ ꯑꯣꯏꯇꯥꯔꯁꯨ ꯌꯥꯝꯅꯗꯤ ꯂꯩꯍꯧꯗ꯭ꯔꯤꯑꯕ ꯑꯗꯣ ꯃꯣꯏꯒꯤ ꯀꯨꯔꯇꯤ ꯀꯨꯔꯇꯤ ꯃꯌꯥꯝ ꯑꯃ ꯀꯩꯅꯣ ꯇꯧꯕꯤꯗꯣ
ꯎꯝ
ꯑꯗꯨꯗꯤ ꯌꯥꯝ ꯌꯥꯎꯕꯅꯦ ꯀꯩ ꯍꯥꯏꯅꯤ
ꯑꯣ ꯏꯁꯀꯥ ꯀꯥꯝ ꯌꯦ ꯂꯩꯦꯣ ꯁꯪꯅꯕꯤꯗꯅ ꯇꯧꯕꯤꯗꯣ ꯎꯝ ꯑꯗꯨ ꯄꯥꯝꯗꯦ ꯑꯩꯗꯤ ꯑꯗ ꯍꯩꯅꯗꯦ ꯍꯥꯏꯁꯨ ꯑꯩꯈꯣꯏ ꯌꯦꯡꯉ ꯑ ꯍꯥꯏꯗꯤ ꯑꯩ ꯃꯤꯡꯁꯤ ꯆꯥꯎꯅ ꯆꯥꯎꯁꯦꯠ ꯆꯥꯅꯩ ꯐ ꯃꯣꯏꯒꯤ ꯆꯃꯛꯀꯤ ꯏꯁꯇꯥꯏꯜꯅꯦꯅ
ꯑꯗꯨꯅꯦ ꯑꯗꯨꯗꯣ ꯀꯩꯅꯣ ꯍꯥꯏꯕꯅꯤꯅ ꯍꯟꯅꯗꯦ ꯍꯥꯏꯕ
ꯀꯗ ꯊꯗꯒꯤꯅ
ꯑꯣ ꯃꯣꯏꯗꯤ ꯌꯥꯝ ꯁꯦꯠꯅꯕꯅꯦ
ꯁꯦꯠꯅꯩ ꯑꯗꯣ ꯑꯩꯗꯤ ꯍꯩꯅꯗꯦ ꯌꯥ ꯑꯗꯨꯒꯤ ꯄꯣꯠꯇꯣ ꯈꯔ ꯑꯃ ꯀꯊꯛꯀꯕꯤꯖꯒꯣꯏꯁꯒ ꯃꯥꯟꯗ꯭ꯔ
ꯃꯥꯜ
ꯣ ꯑꯗꯨ ꯇꯥꯏ ꯊꯔꯁꯤꯅ ꯅꯥꯀꯟ ꯇꯒꯥꯏ ꯁꯥꯗꯨꯅ ꯐꯩꯌꯦꯕ
ꯐꯩ ꯐꯩ ꯇꯪꯈꯥꯏ ꯈꯥꯏꯈꯤꯕꯗ ꯐꯩ ꯑꯥ ꯏꯁꯀꯥꯔꯠ ꯃꯥꯟꯕꯤꯗꯨꯗꯤ
ꯑꯗꯨ ꯍꯩꯅꯗꯦ ꯎꯟꯐꯧꯗꯣ ꯄꯨꯡꯁꯤꯗꯄ ꯋꯥꯅꯤ ꯑꯩꯈꯣꯏ ꯍꯩꯅꯗꯦꯕ
ꯎꯝ
ꯑ ꯍꯣꯏꯗ ꯕꯣꯇꯜ ꯏꯁꯇꯦꯁꯟꯅꯔꯤ ꯌꯥꯝ ꯌꯥꯝ ꯐꯖꯅ ꯍꯥꯎꯋꯦꯗ ꯑ ꯑ ꯑꯗꯨ ꯀꯆꯦ ꯁꯤꯅꯦꯦꯟꯗꯒꯤꯒꯤ ꯁꯤꯗꯩ ꯂꯩ ꯂꯥꯛ ꯌꯥꯔꯅꯤꯅ ꯍꯥꯟꯅ ꯍꯥꯏꯕꯦ
ꯎꯝ ꯏꯒꯤ ꯀꯩ ꯌꯦꯗꯕ
ꯁꯨꯝꯥꯡ ꯀꯝꯄꯥꯁꯇꯕꯨ ꯑꯣꯏꯔꯣ ꯕꯣꯇꯜꯗ ꯄꯤꯅꯤꯡꯕꯕꯨ ꯑꯣꯏꯔꯣ ꯑ ꯃꯗꯗꯤ ꯈꯩꯅꯣ ꯂꯥꯛꯐꯝ ꯈꯪꯗ꯭ꯔꯦꯕ
ꯑꯦꯅꯥꯅꯦ
ꯑꯗꯨ ꯁꯝ ꯆꯠꯂꯒ ꯂꯩꯕꯅ ꯐꯩꯌꯦꯕ ꯐꯁꯦ ꯀꯣꯝꯕ ꯅꯥꯀꯟꯗꯅ ꯖꯨꯇꯤ ꯑꯣ ꯂꯩꯔꯦ ꯅꯥꯀꯟꯗꯅ ꯄꯦꯟꯇꯥꯖꯨꯔꯛ ꯀꯅꯗꯤ ꯐꯔꯅ
ꯃꯑꯣ ꯉꯥꯛꯇ ꯉꯥꯏꯦꯕ
ꯑ ꯍꯥꯏꯥꯟꯕ ꯖꯨꯗꯤ ꯌꯣꯂꯦ ꯖꯗꯨꯒꯤ ꯅꯥꯀꯟꯗ ꯕꯤꯇꯨ ꯂꯩꯔ ꯕꯤꯇꯨꯒꯤ ꯅꯥꯀꯟꯗ ꯇꯦꯟꯇꯥꯜ ꯁꯣꯡꯛ ꯂꯩꯔꯦ
ꯎꯝ ꯕꯤꯗꯨꯨꯗꯣ ꯃꯣꯏ ꯅꯧꯅ ꯍꯥꯡꯕ ꯑꯣꯏꯔꯝꯅꯦ
ꯑꯣꯏꯔꯝꯅꯤ ꯍꯂꯥꯛꯀꯅꯤ ꯑꯩꯈꯣꯏ ꯕꯖꯥꯔꯒꯤꯗ ꯄꯥꯛꯅꯝ ꯀꯩꯀꯥꯏꯒꯤꯅꯦ ꯄꯔꯦꯡꯒꯤꯗꯣ
ꯎꯝ ꯎꯝ
ꯆꯝ ꯖꯨꯖꯨ ꯑꯗꯨꯝ ꯂꯩꯔꯗ꯭ꯔꯥ ꯑꯗꯨ ꯆꯪꯈꯤꯕꯗꯨꯒꯤ ꯍꯦꯠ ꯀꯣꯔꯅꯔꯗꯨꯗꯅꯦ ꯐꯛꯂꯥꯡ ꯋꯥꯡ ꯋꯥꯡꯅꯦ ꯅꯪ ꯑꯣꯜꯂꯣꯅ ꯑꯩꯗꯣ ꯑ ꯀꯥꯟꯗ ꯐꯤꯠ
ꯕꯦꯠꯇꯨꯗꯨꯗꯤ ꯆꯪꯗ꯭ꯔꯦꯕ ꯖꯨꯗꯤ ꯋꯥꯗꯤ ꯆꯪꯉꯦ
ꯑꯩꯈꯣꯏ ꯆꯪꯉꯦ ꯑꯗꯨꯒ ꯉ ꯍꯥꯏ ꯑꯩꯈꯣꯏ ꯆꯪꯕꯁꯤꯗꯤ ꯨꯗꯤꯑꯣꯗꯣ ꯀꯩꯝ ꯌꯥꯎꯗꯦ ꯏꯀꯣꯛ ꯀꯣꯛ ꯀꯩꯝ ꯐꯪꯗꯦ ꯗ꯭ꯔꯦꯁꯅꯨꯡꯗ ꯑꯩꯈꯣꯏꯅ ꯕ꯭ꯂꯣꯀꯦꯠ ꯃꯅꯨꯡ ꯑꯣꯏꯕꯒ
ꯍꯣꯏ ꯃꯣꯏꯗꯤ ꯄꯣꯠ ꯑꯅꯧꯕ ꯄꯥꯛ ꯍꯥꯞꯆꯤꯟꯗꯕꯅꯦ ꯑꯗ ꯃꯣꯏ ꯑꯗꯨꯃꯥꯏꯅ ꯃꯣꯟꯗ ꯑꯆꯧ ꯑꯆꯧ ꯇꯧꯔꯤꯕꯗꯣ ꯍꯣꯏ ꯃꯥꯡꯗꯦ ꯄꯣꯠꯇꯤ ꯐꯩꯅꯌꯥꯝꯗꯤ ꯃꯥꯡꯕꯁꯤꯁꯨ
ꯁꯉꯝꯅꯦꯍꯦ ꯃꯣꯏꯅ ꯗ꯭ꯔꯦꯁꯁꯨ ꯃꯉꯝꯅꯦ
ꯅꯩꯁꯜꯂ ꯅꯩꯁꯜꯂ ꯂꯩꯕ ꯀꯥꯡꯣ ꯑꯗꯨꯒꯗꯣ ꯍꯣꯡ ꯍꯣꯡꯅ ꯊꯥꯗꯣꯔꯛꯏꯗꯣ ꯑꯃꯨꯛ
ꯃꯥ ꯑꯗ ꯑꯗꯨꯝꯕꯗꯣ ꯈꯔ ꯁꯤꯀꯦꯗ ꯈꯔ ꯑꯃ ꯊꯣꯡꯒꯗ꯭ꯔꯥ
ꯍꯣꯏ ꯌꯣꯜꯂꯦ ꯁꯔꯄ꯭ꯂꯁ ꯀꯥꯏꯅꯒ ꯍꯥꯏ ꯑꯥꯏꯇꯦꯝꯗꯣ
ꯃꯥꯅꯦ
ꯑꯗꯨ ꯀꯨꯝꯕ ꯑꯣꯏꯗꯣꯏꯅꯦ
ꯑꯣ ꯏꯅꯅꯦ
ꯍꯥꯏꯗꯤ ꯑꯣꯜ ꯏꯁꯇꯣꯛ ꯑꯣꯏ ꯑꯣꯜ ꯏꯁꯇꯣꯛ ꯑꯣꯏꯔꯀꯥꯟꯗ ꯍꯥꯏꯗꯤ ꯗꯤ ꯄꯣꯠꯇꯤ ꯑꯍꯟꯕ ꯃꯤꯅ ꯁꯤꯖꯤꯟꯅꯗ꯭ꯔꯤꯕꯗꯤ ꯑꯣꯏꯕ ꯑꯗꯨꯒ ꯅꯝꯁꯤꯜꯂꯒ ꯂꯩꯔꯨꯕ ꯀꯥꯡꯕꯨꯗꯨꯅꯦꯕ ꯑꯣꯏꯗꯣꯏꯗꯣ
ꯑ ꯍꯣꯏ ꯁꯨꯝ ꯐꯤꯔꯣꯝ ꯐ ꯀꯕꯥ ꯇꯧꯕ ꯍꯥꯏꯁꯦ ꯌꯥꯝ ꯃꯥꯉꯦ ꯄꯑꯦꯟꯗ ꯃꯣꯏ ꯃꯊꯤ ꯊꯤꯕ ꯄ꯭ꯔꯤꯟ ꯅꯨꯡꯊꯤꯕꯗꯣ ꯃꯌꯥꯝ ꯃꯥꯡꯉꯕ
ꯃꯥꯡꯕ ꯃꯌꯥꯝꯗꯨꯒꯤ ꯇꯣꯡꯅꯕ ꯑꯇꯩꯗꯨꯗꯩ ꯂꯧꯕ ꯐꯖꯕꯗꯒꯤ ꯂ ꯭ꯔꯥ ꯑꯗꯨꯗꯨꯒꯤꯗ ꯄꯣ ꯇꯥꯡꯉꯁꯦ
ꯃꯥ ꯑꯣꯃ ꯑꯣꯃ ꯅꯪ ꯊꯥꯔꯛꯍꯧꯕꯗꯨꯁꯨ ꯑꯩ ꯅꯪꯅ ꯋꯥꯟ ꯐꯤꯐꯇꯤꯅꯤ ꯋꯥꯟ ꯍꯟꯗ꯭ꯔꯦꯠ ꯅꯦ ꯊꯥꯔꯛꯧꯕ ꯁꯦꯜꯁꯀꯤꯗꯣ ꯇꯤꯛꯀꯦꯠꯀꯤꯗꯣ ꯑꯗꯨꯁꯨ ꯄꯥꯝꯕ ꯑꯝꯇ ꯌꯥꯎꯗꯦ
ꯑꯗꯨꯗ ꯁꯄ꯭ꯂꯁ ꯃꯥꯇꯅꯦꯦ
ꯍꯥꯏꯅꯗ ꯃꯅ ꯂꯅꯣ ꯃꯗꯄꯗ
ꯁꯔꯄ꯭ꯔꯁ ꯉꯇꯅꯦ ꯑꯗꯨ ꯁꯔꯄ꯭ꯔꯁ ꯅꯠꯇꯕ ꯃꯣꯏꯒꯤꯗ ꯌꯣꯟꯖꯕꯁꯨ ꯌꯥꯎꯕꯗꯤ ꯌꯥꯎꯋꯦ
ꯌꯥꯗꯤ ꯄꯝ ꯊꯔꯝ ꯇ ꯑꯗꯨ ꯑꯗꯨ ꯄꯁꯤꯤꯟꯕꯣꯏ
ꯑꯗꯣ ꯃꯆꯨꯗꯣ ꯍꯥꯏꯔꯤ ꯐꯤꯒꯔ ꯁꯥꯔꯠ ꯑꯣꯏꯔꯁꯨ ꯄꯔꯄꯜ ꯃꯆꯨꯗꯣ ꯀꯅꯥ
ꯑꯗꯨꯅꯦ ꯑꯗꯨ ꯍꯥꯏꯣꯏꯅꯦ ꯑꯗꯨꯠꯇ ꯣꯏꯅ ꯑꯃ ꯃꯆꯥ ꯑꯃꯗꯤ ꯆꯥ ꯈꯩꯅꯤꯑꯅ ꯊꯥꯗꯣꯛꯑꯒꯦ
ꯈꯔ ꯁꯤ ꯂꯧꯅꯕ
ꯑ ꯐꯨꯏꯔꯦ ꯄꯤꯔꯁꯨ ꯂꯣꯏ
ꯃꯍꯨꯠ ꯃꯥꯡꯗꯨꯅ ꯕꯥꯟ ꯇꯧꯔꯦ
ꯇꯔ ꯌꯥꯝꯅ ꯀꯩꯅ ꯍꯥꯏꯕ
ꯑꯗꯨꯝ ꯑꯇꯨꯝꯝꯕ ꯄꯥꯝꯕ ꯃꯤ ꯑꯗꯨꯝ ꯍꯣꯡꯅ ꯂꯧꯖꯒꯦ ꯍꯥꯏꯕ ꯂꯩꯕꯨꯗꯤ ꯑꯗꯨꯝ ꯂꯧꯖ ꯆꯠꯒꯤꯕ ꯌꯥꯔꯝ ꯅꯠꯇ꯭ꯔꯣ ꯑꯗꯨ ꯃꯣꯏ ꯑꯗꯨꯝꯕ ꯃꯆꯨ ꯄꯥꯝꯖꯕꯗꯨꯝ ꯂꯩꯗꯤ ꯂꯩꯕꯅꯤ ꯃꯤ ꯑꯉꯧꯕ ꯑꯃ ꯄꯥꯝꯃꯅꯤ ꯑꯗꯩ ꯃꯣꯏ ꯃꯨꯁꯂꯤꯝ ꯀꯥꯡꯕꯨ ꯑꯗꯨꯝ ꯄꯥꯝꯕꯅꯦ
ꯎꯝ ꯃꯄꯣꯛ ꯂꯥꯉꯣꯟꯒꯗꯤ ꯁꯦꯜꯁ ꯇꯧꯔꯛ ꯈꯤꯗ꯭ꯔꯦꯅꯦ ꯑꯝꯇ
ꯃꯣꯏꯗꯤ ꯈꯪꯗꯦ
ꯍꯣꯏ ꯊꯣꯡ ꯅꯝꯒꯥꯏꯕꯗ ꯌꯥꯎꯔꯨꯕꯗꯣ ꯑꯅꯤꯃꯛꯇꯒ ꯄꯨꯜꯂꯞꯀ ꯌꯥꯎꯔꯨꯕꯅꯦ
ꯑꯗꯨꯅꯦ ꯍꯥꯏ
ꯅꯣꯡ
ꯊꯣꯡ ꯅꯝꯒꯥꯏꯕꯤꯗꯒ ꯌꯥꯎꯈꯥꯏꯗꯅ ꯃꯣꯏꯗꯤ ꯁꯤꯠꯂꯦ ꯀꯩꯅꯣ ꯃꯣꯏ ꯗꯨꯀꯥꯟ ꯃꯣꯏ ꯏꯁꯇꯣꯔꯗꯤ ꯋꯥꯠꯇꯦ ꯍꯦ
ꯎꯝ
ꯄꯣꯁ ꯑꯅꯧꯕ ꯅꯨꯡꯇꯤꯒꯤ ꯃꯤ ꯃꯌꯥꯝꯗꯣ ꯌꯦꯡꯉꯣ ꯃꯣꯏ ꯚꯤꯗꯤꯌꯣꯥ ꯅꯝꯕꯗ ꯑꯗꯨꯝ ꯊꯥꯒꯠꯏ ꯃꯤ ꯃꯌꯥꯝꯗꯣ ꯌꯦꯡꯉꯣ ꯑꯗ ꯆꯪꯉꯛꯑꯕꯅꯤꯅ ꯃꯤꯗꯨꯅꯁꯨ ꯗꯣ ꯎꯝ ꯆꯪꯉꯛꯑꯕꯅꯤꯅ ꯆꯅꯤꯌꯥꯡꯈꯩ ꯄꯤꯕ ꯑꯣꯏꯖꯨ ꯂꯩꯔꯝꯗꯣꯏꯅꯦꯕ ꯑꯗꯨꯝ ꯗ꯭ꯔꯦꯁꯇꯣ
ꯎꯝ
ꯆꯪꯉꯛꯑꯕꯅꯤꯅ ꯅꯨꯡꯉꯥꯏꯇꯔꯦ ꯑꯗꯨꯏ ꯏꯁꯇꯣꯔ ꯆꯪꯉꯛꯑꯒꯅ
ꯑꯗꯩ ꯀꯩꯅꯣꯖꯨ ꯎꯝ
ꯐꯃꯨꯡꯗ ꯂꯩꯌꯦ ꯅꯥꯇꯣꯟꯖꯨ ꯐꯨꯜꯂꯦ
ꯇꯥꯗꯕ꯭ꯔꯣ ꯈꯣꯡ ꯈꯥ ꯌꯥꯝ ꯁꯥꯏ ꯇꯧꯔꯤꯁꯦ ꯏꯁꯤꯡ ꯍꯩꯖꯜꯂ ꯈꯣꯡ ꯍꯥꯥꯝꯃꯨꯖꯤꯔꯥ ꯈꯜꯂꯦ